ꯍꯂꯣ
ꯍꯇꯥ ꯍ
ꯑꯣ ꯇꯥꯔꯦ ꯇꯥꯔꯦ
ꯑꯥ
ꯑꯣ ꯀꯩꯗꯧꯔꯝꯃꯤꯅꯣ
ꯍꯝꯅꯦ
ꯑꯣ ꯆꯥꯛꯇꯤ ꯆꯥꯈ꯭ꯔꯕꯣ ꯑꯩꯁꯨ ꯐꯝꯃꯤꯅꯦ ꯑꯗꯨꯝ
ꯆꯥꯛ ꯆꯥꯏ
ꯀꯩ ꯃꯊꯦꯜ ꯆꯥꯈꯒꯦ
ꯑꯩꯈꯣꯏ ꯉꯁꯤ ꯁꯧꯒ꯭ꯔꯤ ꯊꯣꯡꯉꯦ ꯑꯗꯨꯒ ꯎꯝ ꯁꯒ ꯆꯥꯏꯌꯦ
ꯑꯣ ꯅꯣꯡ ꯇꯥꯗꯕ꯭ꯔꯣ ꯅꯣꯏꯔꯣꯝꯗ
ꯍꯧꯈꯣꯏꯖꯤꯗꯗꯤ ꯇꯥꯗꯦ
ꯑꯣ ꯑꯩꯈꯣꯏ ꯁꯣꯝꯗꯗꯤ ꯀꯟꯅ ꯇꯥꯔꯤ ꯍꯧꯖꯤꯛ
ꯑꯣ ꯀꯩ ꯀꯥꯔꯒꯦ
ꯑꯩꯈꯣꯏꯗꯨ ꯀꯩꯅꯣ ꯆꯥꯔꯤꯗꯨꯣ ꯀꯪꯂꯥ ꯌꯦꯟ ꯍꯥꯏꯕ꯭ꯔꯥ ꯑꯃ ꯂꯩꯕꯗꯣ
ꯑꯥ
ꯑ ꯑꯗꯨ ꯑꯗꯨꯏꯗꯨꯏꯔꯣꯜꯂꯦ
ꯑꯣ
ꯑ ꯆꯍꯤ ꯀꯌꯥꯃꯨꯛ ꯁꯨꯔꯒꯦ
ꯆꯍꯤ ꯀꯨꯃꯤꯇꯔꯁꯨꯨꯔꯦ
ꯑꯗꯨꯗꯤ ꯑꯩꯈꯣꯏꯅ ꯈꯤꯇꯪꯗꯤꯍꯜꯂꯦ ꯑꯩꯈꯣꯏꯅ ꯑꯃꯨꯛ ꯑꯪ ꯌꯨꯝꯗ ꯂꯩ ꯌꯨꯝꯗ ꯊꯣꯛꯂꯛꯄ ꯊꯥ ꯃꯨꯛꯇꯤ ꯐꯥꯗꯣꯔꯦ ꯑꯃꯨꯛ ꯆꯪꯉꯅꯤ
ꯑꯥ
ꯎꯝ ꯀꯩꯀꯩ ꯇꯧꯔꯤꯒꯦ ꯍꯧꯖꯤꯛꯇꯤ
ꯍꯗ
ꯍꯥ
ꯃꯄꯥꯟ ꯂꯝꯗ ꯂꯩꯔꯤꯔꯣ
ꯑ ꯑꯩꯁꯤ ꯀꯩꯅꯣꯗ ꯂꯩꯔꯝꯕꯅꯦ ꯄꯟꯖꯥꯕꯇ ꯑꯗꯣ ꯍꯧꯖꯤꯛ ꯍꯟꯗꯛꯄꯨꯗꯤ ꯗꯦꯜꯂꯤꯗ ꯆꯪꯉꯅꯤ ꯑꯗꯨꯒ ꯑꯃꯨꯛ ꯃꯨꯝꯕꯥꯏꯗ ꯑꯃꯨꯛ ꯍꯣꯡꯒ꯭ꯔꯅꯤ
ꯂꯝ ꯃꯃꯤꯡ ꯄꯟꯕ ꯌꯥꯗꯦ ꯍꯥꯏꯕꯅꯤ
ꯑꯁꯨꯃꯥꯏꯅ ꯁꯨꯝꯕ ꯀꯩꯅꯣꯁꯤ ꯄꯟꯕꯕꯨꯗꯤ ꯀꯩꯁꯨ ꯀꯥꯏꯗꯦꯅ ꯍꯥꯏꯌꯦꯕ ꯑ ꯃꯣꯏ ꯕꯦꯜꯗꯤꯁꯟ ꯇꯧꯕ ꯀꯥꯡꯕꯨꯗꯨꯅ ꯍꯥꯏꯗꯤ ꯗꯥꯏꯔꯦꯛ ꯄꯥꯔꯁꯣꯅꯦꯜ ꯑꯦꯗ꯭ꯔꯦꯁꯀꯨꯝꯕ ꯍꯪꯅꯕ ꯈꯣꯠꯅꯕ ꯑꯗꯨꯃꯥꯏꯅ ꯃꯤꯡ ꯄꯜꯂꯒ ꯑꯗꯨꯒ ꯑꯦ ꯃꯥꯗꯤ ꯁꯤ ꯂꯩꯀꯥꯏꯗꯅꯤ ꯁꯨꯝꯅꯤꯒ ꯍꯥꯏꯕꯗꯣ ꯑꯗꯨꯅ ꯌꯥꯗ ꯗꯦ ꯍꯥꯏꯕ
ꯑꯣ
ꯑꯁꯨꯃꯥꯏꯅ ꯁꯤꯝꯄꯜ ꯑꯩ ꯁꯤꯒꯤ ꯂꯝ ꯁꯤ ꯂꯝ ꯍꯥꯏꯔ ꯃꯃꯤꯡ ꯄꯟꯕꯁꯤꯕꯨꯗꯤ ꯀꯩꯁꯨ ꯀꯥꯏꯗꯦ ꯑꯗꯨꯝ ꯍꯥꯏꯕꯅꯦ
ꯎꯝ ꯈꯪꯗꯦ ꯑꯩꯁꯨ ꯌꯥꯎꯕ ꯀꯨꯏꯗ꯭ꯔꯤ ꯑꯗꯨꯅ ꯑꯗꯨꯔ ꯈꯪꯕ ꯑꯣꯏ
ꯑꯣ ꯑꯩꯁꯨ ꯀꯨꯏꯗ꯭ꯔꯤ ꯑꯩꯁꯨ ꯑꯍꯥꯟꯕꯅꯦ ꯑꯗ ꯑꯩꯈꯣꯏ ꯏꯃꯥꯟꯅꯕ ꯃꯣꯏ ꯈꯔ ꯇꯧꯅꯕ ꯌꯥꯎꯋꯦ ꯑꯗꯨ ꯃꯣꯏꯅ ꯍꯥꯏꯔꯛꯄꯦ
ꯑꯣ
ꯑꯣ ꯍꯧꯖꯤꯛ ꯍꯧꯖꯤꯛ ꯀꯩꯀꯩ ꯍꯣꯠꯅꯔꯤꯒꯦ
ꯛꯇ ꯃꯤꯌꯦꯛ
ꯑꯣ ꯀꯩ ꯀꯣꯂꯦꯖꯇ ꯇꯝꯒꯦ
ꯁꯤꯗꯥꯥ ꯆꯗꯨꯗ
ꯑꯣ ꯀꯔꯝꯕ ꯏꯌꯔ ꯑꯣꯏꯗꯣꯏꯅꯣ ꯑꯗꯨꯗꯤ ꯁꯦꯀꯦꯟ ꯏꯌꯔꯒꯨꯝꯕ ꯑꯣꯏꯗꯣꯏꯔꯥ
ꯊ ꯀꯅꯤꯔꯅꯦ
ꯑꯣ ꯀꯩ ꯁꯕꯖꯦꯛꯇ ꯇꯝꯃꯤꯅꯣ
ꯇꯨꯔꯤꯖꯝꯗ
ꯇꯨꯔꯤꯖꯝꯗ
ꯎꯝ
ꯑꯣ ꯏꯃꯥꯟꯅꯕ ꯑꯃꯁꯨ ꯍꯟꯗꯛꯇ ꯇꯨꯔꯤꯖꯝ ꯂꯣꯏꯁꯤꯟꯈꯤꯕꯅꯦ
ꯑꯣ ꯑꯈꯣꯏ ꯑꯈꯣꯏ ꯇꯔꯅꯤ
ꯑꯣ ꯇꯨꯔꯤꯖꯝꯁꯤ ꯏꯁꯀꯣꯞꯁꯤ ꯀꯃꯥꯏꯅ ꯇꯧꯒꯦ
ꯎꯝ ꯃꯥꯁꯦ ꯑ ꯍꯣꯇꯦꯜ ꯂꯥꯏꯟꯗ ꯆꯪꯒꯦꯁꯨꯔꯥꯏ ꯇꯔꯤꯖꯝ ꯆꯪꯒꯦ ꯍꯣꯁꯄꯤꯇꯥꯜꯒꯤꯤꯔꯣꯝꯗ ꯆꯪꯗꯣꯏꯁꯦ ꯑꯄꯥꯝꯕ ꯈꯜꯂꯒ ꯑꯦꯚꯌꯦꯁꯟꯗ ꯗ ꯆꯪꯉꯅꯁꯨ ꯆꯪꯕ ꯌꯥꯏ
ꯊꯕꯛꯇꯤ ꯑꯗꯨꯝ ꯐꯪꯗꯤ ꯐꯪꯅꯕ꯭ꯔꯥ
ꯑ ꯈꯪꯗꯦ ꯃꯣꯃꯥ ꯃꯣꯃꯥꯟ ꯗꯄꯤ ꯗꯤꯄꯥꯔꯠꯃꯦꯟꯗ ꯑꯗꯨꯝ ꯦꯁꯃꯦꯟꯒꯨꯝꯕ ꯌꯥꯝ ꯂꯥꯛꯑꯦ ꯍꯥꯏꯗꯨꯣ ꯍꯟꯗꯛꯀꯤꯗꯤ ꯂꯥꯛꯇꯦ
ꯑꯣ ꯍꯣꯏ ꯍꯟꯗꯛꯇꯤ ꯖꯣꯕ ꯃꯥꯔꯀꯦꯠ ꯌꯥꯝ ꯐꯖꯗꯕꯅꯦ ꯍꯟꯗꯛꯇꯤ
ꯑꯥ
ꯀꯣꯚꯤꯠ ꯃꯇꯨꯡꯗꯒꯤ ꯑꯗꯨꯝ ꯍꯟꯊꯔꯝꯃꯤ
ꯍꯣꯏ
ꯑꯩꯈꯣꯏꯁꯨ ꯑꯗꯨꯝ ꯍꯥꯏꯗꯤ ꯄ꯭ꯂꯦꯁꯃꯦꯟ ꯂꯥꯛꯇꯤ ꯂꯥꯛꯑꯦ ꯑꯗꯨꯒꯁꯨ ꯌꯥꯝ ꯀꯟꯅꯗꯤ ꯂꯥꯛꯇ꯭ꯔꯦꯕ ꯍꯥꯟꯅꯗꯧꯅ
ꯀꯩ ꯀꯩ ꯁꯕꯖꯦꯛ ꯑꯣꯏꯒꯦꯕꯥ
ꯑꯩꯕꯨꯗꯤ ꯀꯩꯅꯣꯅꯤ ꯏꯟꯖꯤꯅꯤꯌꯥꯔꯤꯡꯅꯤ
ꯑꯣ
ꯃꯅꯤꯄꯨꯔꯗ ꯅꯠꯇꯦ ꯑꯩꯒꯤꯕꯨꯗꯤ
ꯑ
ꯄ꯭ꯂꯦꯁꯃꯦꯟꯁꯦ ꯈꯪꯗꯦ ꯌꯥꯝ ꯊꯤꯈ꯭ꯔꯦ ꯍꯥ
ꯗꯒꯤ ꯑꯃꯅꯤꯁꯨꯨꯇꯤ ꯇꯂꯣꯏꯅ
ꯊꯥ ꯃꯨꯛꯀꯤ ꯆꯥꯡ ꯊꯣꯛꯂꯛꯄ ꯍꯟꯗꯛ ꯂꯣꯏꯁꯤꯜꯂꯛꯑꯦ ꯇꯝꯕ ꯂꯣꯏꯁꯤꯜꯂꯛꯑꯦ ꯑꯗꯨꯒ ꯑꯃꯨꯛ ꯔꯤꯁꯔꯁ ꯑꯣꯏꯅ ꯀꯩꯅꯣꯗ ꯑꯥꯏ ꯇꯤ ꯕꯣꯝꯕꯦꯗ ꯄꯨꯒꯗꯕ ꯑꯗꯨꯒꯤ ꯑꯗꯨꯝ ꯃꯨꯝꯕꯥꯏꯔꯣꯝꯗ ꯑꯣꯏꯅ ꯆꯠꯂꯅꯤ
ꯑꯣ
ꯎꯝ ꯍꯣꯏ ꯇꯨꯔꯤꯖꯝꯗꯨ ꯌꯥꯝ ꯃꯤ ꯌꯥꯝꯗꯤ ꯇꯝꯅꯩ ꯑꯗꯨꯒ ꯈꯪꯗꯦ ꯀꯗꯤ ꯀꯥꯟꯅꯕ꯭ꯔꯥ ꯀꯥꯟꯅꯗꯕ꯭ꯔꯥ ꯐꯖꯅ ꯈꯪꯗꯕ
ꯎꯝ ꯁꯀꯥꯟꯕꯨꯗꯤꯗꯨ ꯀꯅꯩꯌꯦ ꯊꯕꯛ ꯊꯕꯛꯁꯦ ꯐꯪꯗꯕꯗꯤ ꯅꯠꯇꯦ ꯑꯗꯨꯝꯕꯨꯗꯤ ꯐꯪꯅꯩꯌꯦꯕ ꯑꯗꯣ ꯍꯧꯖꯤꯛꯀꯤ ꯑꯩꯈꯣꯏ ꯏꯁꯥꯅ ꯊꯤꯖꯔꯒ ꯊꯥꯕ ꯑꯃ ꯆꯪꯉꯦ ꯏꯟꯇꯔꯚꯤꯌꯨ ꯀꯩꯀꯩꯗꯣ ꯄꯤꯕꯗꯣ
ꯑꯣ ꯑꯣ ꯃꯅꯤꯄꯨꯔꯗꯗꯤ ꯄꯥꯛ ꯐꯪꯉꯝꯃꯣꯏꯅꯦ ꯊꯕꯛꯁꯦ
ꯃꯅꯤꯄꯨꯔꯒꯤꯁꯨ ꯂꯥꯛꯄꯗꯤ ꯑꯗꯨꯝ ꯂꯥꯛꯑꯦ ꯑꯗꯨ ꯑꯄꯤꯛꯄ ꯑꯣꯏꯅ ꯂꯥꯛꯄ
ꯑꯣ ꯄꯦꯀꯦꯖꯇꯤ ꯀꯃꯥꯏꯅ ꯇꯧꯒꯦ
ꯄꯦꯀꯦꯁꯁꯦ ꯈꯪꯗꯌꯦ ꯑꯩꯒꯤꯗꯤ ꯏꯟꯇꯔꯟ ꯇꯧꯔꯛꯄꯗꯣ ꯗꯦꯜꯂꯤꯗ ꯇꯧꯔꯛꯑꯦ ꯑꯗꯨꯅ ꯑꯁꯣꯝ ꯅꯥꯀꯟꯒꯤ ꯍꯥꯏꯗꯤ ꯑꯩꯈꯣꯏ ꯗꯦꯜꯂꯤꯗ ꯇꯧꯔꯛꯄꯗꯨꯗꯤ ꯑꯌꯥꯝꯕꯅ ꯑꯦꯄꯣꯔꯠꯀꯤ ꯑꯣꯏꯅ ꯄꯥꯏꯌꯦꯕꯀꯣ ꯏꯟꯗꯤꯌꯥꯒꯤ ꯄꯥꯛꯒꯦ ꯑꯗꯨꯅ ꯈꯪꯗꯦ
ꯑꯣ ꯍꯣꯏ ꯃꯅꯤꯄꯨꯔꯗꯗꯤ ꯑꯃꯨꯛ ꯍꯥꯏꯗꯤ ꯇꯨꯔꯤꯁ ꯏꯁꯄꯣꯠꯁꯤ ꯌꯥꯝꯗꯦꯗꯅ
ꯎꯝ ꯑꯩꯈꯣꯏ ꯁꯤꯗꯁꯨ ꯀꯝꯄꯅꯤꯁꯨ ꯌꯥꯝ ꯂꯩꯇꯦ ꯎꯝ ꯇꯔꯦꯠꯃꯨꯛꯇ ꯍꯦꯟꯅ ꯂꯩꯇꯦ ꯍꯥꯏꯕꯅꯦꯕ ꯌꯥꯝ ꯍꯦꯟꯅ ꯂꯩꯇꯦ ꯍꯥꯏ
ꯑꯣ
ꯑꯗꯨꯃꯥꯏꯅ ꯄꯦꯀꯦꯖꯀꯨꯝꯕ ꯀꯝꯄꯅꯤ ꯍꯩꯒꯅ ꯑꯣꯄꯟꯇ ꯑꯣꯏꯒꯗꯣ
ꯍꯣꯏ ꯑꯗꯨ ꯍꯣꯇꯦꯜ ꯃꯦꯅꯦꯖꯃꯦꯟꯒꯗꯤ ꯃꯥꯟꯅꯕ꯭ꯔꯥ ꯍꯥꯏꯗꯤ ꯇꯨꯔꯤꯖꯝ ꯇꯝꯃꯒ ꯍꯣꯇꯦꯜ ꯃꯦꯅꯦꯖꯃꯦꯟꯒꯨꯝ ꯅ ꯊꯕꯛ ꯇꯧꯈꯤꯕ ꯑꯁꯣꯝꯅ ꯑꯃꯨꯛ ꯍꯣꯇꯦꯜꯗ
ꯎꯝ ꯃꯥꯅꯌꯦ ꯆ ꯆꯨꯝꯅ ꯍꯥꯏꯗꯤ ꯆꯨꯝꯅ ꯇꯝꯃꯒ ꯂꯥꯛꯄ ꯃꯤꯁꯨ ꯑꯗꯨꯝ ꯁꯤ ꯀꯩꯅꯣꯁꯦ ꯀꯣꯔꯁꯁꯦ ꯇꯝꯃꯒ ꯍꯣꯇꯦꯜꯗ ꯇꯧꯕ ꯌꯥꯏ
ꯑꯣ ꯑꯗꯨ ꯑꯗꯨꯗꯤ ꯀꯩꯅꯣ ꯍꯥꯏꯗꯤ ꯇꯨꯋꯜꯞ ꯍꯦꯛ ꯂꯣꯏꯕꯒꯀꯣ ꯒ꯭ꯔꯦꯖꯨꯑꯦꯁꯟ ꯇꯧꯗꯕꯤꯗ ꯍꯣꯇꯦꯜ ꯃꯦꯅꯦꯖꯃꯦꯟ ꯗꯥꯏꯔꯦꯛ ꯗꯥꯏꯔꯦꯛ ꯆꯪꯕꯁꯨ ꯂꯩꯗꯅ ꯁꯦꯃꯤꯁꯇꯔ ꯑꯃꯒꯨꯝꯕ ꯇꯧꯔꯝꯃꯒ ꯑꯗꯨ ꯃꯣꯏꯒꯩꯁꯨ ꯑꯗꯨꯝ ꯆꯞ ꯃꯥꯟꯅꯗꯣꯏꯔꯣ ꯑꯗꯨꯗꯤ
ꯎꯝ ꯃꯥꯥꯟꯅꯦ ꯑꯩ ꯒ꯭ꯔꯦꯖꯨꯑꯦꯁꯟꯁꯦ ꯍꯣꯇꯦꯜ ꯃꯦꯅꯦꯖꯃꯦꯟꯗ ꯇꯧꯔꯛꯑꯦꯕ ꯑꯗꯨꯒ ꯁꯤꯗ ꯑꯥ ꯇꯨꯔꯤꯖꯝꯗ ꯑꯃꯨꯛ ꯑꯗꯨꯗ ꯇꯧꯊꯕ
ꯑꯣ ꯃꯊꯪ ꯇꯨꯔꯤꯖꯝ ꯇꯧꯔꯤꯁꯤ ꯑꯦꯝ ꯌꯨ ꯑꯣꯏꯔꯝꯕꯅꯤ ꯑꯗꯨꯗꯤ
ꯎꯝ
ꯑꯗꯨꯗꯤ ꯃꯤ ꯌꯥꯝ ꯈꯪꯉꯝꯒꯅꯤ ꯀꯣꯟꯅ ꯍꯪꯉꯒꯦ
ꯎꯝ
ꯏꯃꯟꯅꯕ ꯌꯥꯝ ꯂꯩꯌꯦꯕ ꯑꯗꯨꯗ ꯇꯧꯕ
ꯎꯝ ꯃꯣꯏꯁꯨ ꯂꯥꯏꯟ ꯑꯃꯇꯪꯗꯤ ꯑꯃꯇꯪꯉꯦ ꯑꯗꯨꯝ ꯑꯃ ꯑꯃꯁꯦ ꯑꯗꯨꯝ ꯌꯥꯗꯤ ꯌꯥꯜꯂ
ꯑꯣ ꯈꯪꯗꯦ ꯃꯥꯁꯨ ꯑꯩꯅ ꯍꯥꯏ ꯏꯃꯥꯟꯅꯕꯁꯦ ꯃꯥꯁꯨ ꯂꯣꯏꯗꯤ ꯂꯣꯏꯁꯤꯜꯂꯒ ꯊꯕꯛꯁꯤ ꯀꯩꯗꯧꯗꯣꯏꯅꯣ ꯒ꯭ꯌꯥꯟ ꯇꯥꯗꯅ ꯂꯩꯕ ꯑꯗꯨꯅ ꯈꯪꯗꯦ ꯃꯥꯅ ꯍꯥꯏꯕꯗ ꯑꯇꯣꯞꯄ ꯃꯄꯥꯟ ꯂꯝ ꯆꯠꯂ ꯇꯧꯕꯒꯤꯕꯨꯗꯤ ꯌꯥꯝ ꯍꯥꯏ ꯑꯗꯨ ꯈꯪꯗꯦ ꯀꯥꯟꯅꯔꯤꯔ ꯀꯥꯟꯅ ꯖ‌ꯦꯃꯄꯥꯟ ꯂꯝ ꯂꯩꯕ ꯍꯥꯏꯁꯤꯗꯕꯨ ꯄꯩꯁꯥꯗꯤ ꯌꯥꯝ ꯇꯤꯡꯉꯤꯗꯅ ꯗꯨꯅ ꯐꯪ ꯐꯪꯗꫭꯏꯕ ꯇꯣꯂꯣꯞꯇꯨꯒ ꯀꯥꯟꯅꯗꫭꯏꯕ ꯀꯥꯟꯅꯔꯣꯏꯔꯥ ꯒ꯭ꯌꯥꯟ ꯇꯥꯗ ꯂꯩꯔꯦ ꯃꯥꯁꯨ
ꯂꯩꯕꯝꯒꯨꯝꯕ ꯑꯗꯨꯝ ꯄꯤꯔꯗꯤ ꯑꯗꯨꯝ ꯀꯥꯟꯅꯩ ꯂꯩꯐꯝ ꯄꯤꯗ꯭ꯔꯗꯤ ꯃꯄꯥꯟꯗ ꯂꯩꯕꯗꯣ ꯄꯩꯁꯥꯗꯣ ꯀꯩꯝꯇ ꯂ‌ꯦꯝꯃꯔꯣ
ꯑꯣ ꯍꯣꯏ ꯑꯗꯨꯃꯥꯏꯅ ꯃꯥꯅ ꯍꯥꯏꯕꯗꯗꯤ ꯌꯥꯝ ꯀꯟꯅ ꯆꯥꯎꯗꯦ ꯍꯥꯏꯕ ꯇꯣꯂꯣꯞꯁꯦ
ꯎꯝ ꯀꯩꯅꯣꯗꯒꯤ ꯍꯧꯋꯦ ꯇꯔꯥꯡꯉꯥꯗꯒꯤ
ꯍꯣꯏ ꯔꯦꯟꯇ ꯇꯪꯈꯥꯏ ꯑꯃ ꯆꯠꯈ꯭ꯔꯅꯤ ꯑꯗꯨꯗꯤ ꯀꯥ ꯂꯩꯕꯝꯕꯧ ꯍ‌ꯦꯛ ꯀꯣꯃꯣꯗꯦꯁꯟ ꯄꯤꯗ꯭ꯔꯗꯤ
ꯂꯩꯕꯅꯦ ꯀꯥꯟꯅꯗꯕ ꯂꯩꯐꯝ ꯄꯤꯕ ꯀꯝꯄꯅꯤ ꯑꯣꯏꯔꯕꯨꯗꯤ ꯑꯗꯨꯝ ꯈꯇꯪꯗꯤ ꯐꯕ
ꯑ ꯃꯦꯟ ꯑꯣꯏꯅ ꯃꯌꯥꯝꯁꯤ ꯀꯩ ꯂꯝꯗ ꯆꯠꯅꯒꯦ ꯁꯤ ꯂꯣꯏꯔꯒ
ꯑꯍꯥꯟꯕꯗ ꯑꯩꯈꯣꯏꯒꯤ ꯃꯃꯥꯡ ꯃꯃꯥꯡꯒꯤ ꯑꯍꯟꯉꯩꯗꯤ ꯖꯄꯥꯟꯗ ꯆꯠꯂꯦ
ꯑꯣ ꯖꯄꯥꯟꯗ ꯑꯗꯨ ꯅꯣꯏꯗꯤ ꯂꯣꯟ ꯀꯣꯔꯤꯌꯟ ꯑꯣꯏꯅ ꯇꯝꯍꯜꯂꯤ ꯍꯥꯏꯗꯥꯏꯅꯦ
ꯇꯝꯃꯦ ꯑꯗꯣ ꯑꯩꯈꯣꯏꯒꯤꯗꯣ ꯖꯄꯥꯟꯗꯣ ꯈꯜꯂꯀꯥꯟꯗ ꯃꯣꯏꯒꯤ ꯊꯥ ꯃꯥꯄꯜꯒꯤ ꯑꯃꯨꯛ ꯖꯄꯅꯤꯁ ꯇꯝꯃꯒ ꯑꯗꯨꯒ ꯑꯃꯨꯛ ꯊꯥꯕ ꯑꯗꯨꯃꯥꯏꯅ ꯇꯧꯔꯦ ꯍꯧꯖꯤꯛ ꯈꯨꯗꯤ ꯍꯥꯞꯆꯤꯜꯂꯦ ꯖꯄꯅꯤꯁꯀꯤ ꯀꯣꯔꯁꯁꯨ ꯇꯣꯉꯥꯟꯅ ꯑꯗꯨꯗꫭ ꯂꯣꯏꯔꯒ ꯃꯣꯏꯒꯤ ꯊꯕꯛ ꯑꯗꯨꯝ ꯌꯥꯎꯕ ꯏꯟꯇꯔꯚꯤꯌꯨ ꯌꯥꯎꯕ ꯌꯥꯏ ꯍꯥꯏꯌꯦ ꯑꯗꯣ ꯑꯩꯈꯣꯏꯅ ꯌꯥꯎ ꯗꯕꯒꯤ ꯑꯗꯣ ꯑꯩꯈꯣꯏꯒꯤ ꯑꯣꯏꯅ ꯇꯝꯕꯗꯤ ꯀꯣꯔꯤꯌꯥꯟ ꯇꯝꯍꯜꯂꯦꯕ ꯑꯗꯨ ꯑꯩꯈꯣꯏꯅꯁꯨ ꯀꯣꫪꯤꯌꯤꯗꯨ ꯐꯖꯅ ꯍꯩꯔꯒ ꯃꯣꯏꯒꯤ ꯂꯦꯚꯦꯜꯒꯩꯗꯣ ꯄꯥꯁ ꯇꯧꯔꯗꯤ ꯑꯗꯨꯁꯨ ꯑꯗꯨꯝ ꯊꯕꯛꯇꯤ ꯄꯤ ꯍꯥꯏꯌ‌ꯦ
ꯑꯗꯨꯗꯤ ꯀꯩꯁꯨ ꯀꯥꯏꯗꯦ ꯀꯅꫭ ꯌꯥꯏ ꯑꯁꯣꯝꯗꯗꯤ ꯀꯔꯦꯟꯁꯤꯕꯨꯗꯤ ꯀꯣꯔꯤꯌꯥꯗꯕꯨꯗꯤ ꯆꯥꯎ ꯑꯧꯗꯝꯅꯤ ꯏꯟꯗꯤꯌꯥꯗ
ꯎꯝ ꯎꯝ
ꯈꯪꯗ‌ꯦ ꯀꯩꯅꯣꯗꯤ ꯌꯦꯡꯗ꯭ꯔꯣ ꯋꯥꯔꯜ ꯀꯞ ꯃꯇꯝꯅꯤꯅ ꯕꯣꯜꯒꯗꯤ ꯌꯦꯡꯗꯕ꯭ꯔꯣ
ꯌꯦꯅꯤꯌꯦ
ꯑꯣ ꯃꯤ ꯌꯦꯡꯅꯕꯁꯨ ꯑꯗꯨ ꯌꯥꯎꯋꯦꯕ
ꯑ ꯈꯪꯗꯦ ꯑꯗꯨꯝ ꯊꯥꯒꯠꯂꯛꯄ ꯃꯇꯦꯛ ꯃꯇꯦꯛꯄꯗꯤ ꯌꯦꯡꯖ ꯕꯤ ꯊ ꯑꯍꯤꯡ ꯉꯥꯗꯤ ꯌꯦꯡꯗꯦꯗ
ꯍꯣꯏ ꯌꯥꯝ ꯊꯦꯡꯉꯦꯅ ꯃꯣꯏ ꯇꯥꯏꯃꯤꯡ ꯃꯈꯩꯁꯦ
ꯎꯝ
ꯃꯥꯄꯜ ꯃꯥꯄꯟ ꯃꯈꯥꯏꯗꯒ ꯂꯩꯕꯗꯨꯕꯨꯗꯤ ꯑꯗꯨꯝ ꯌꯦꯡꯕ ꯌꯥꯎꯋꯦ ꯑꯗꯨꯒ ꯅꯣꯡꯉꯥꯟꯕꯒꯤ ꯒꯤ ꯁꯔꯨꯛꯁꯤꯃ ꯌꯥꯝ ꯑꯍꯤꯡ ꯌꯥꯝ ꯊꯦꯡꯈ꯭ꯔꯗꯤ ꯌꯦꯡꯗ꯭ꯔꯦ ꯑꯩꯁꯨ
ꯑꯣ ꯑꯩꯁꯨ ꯌꯦꯡꯒꯦ ꯑꯗꯨꯝ ꯅꯣꯡꯉꯥꯜꯂꯒ ꯈꯪꯕꯒꯨꯝꯕ ꯑꯗꯨꯃꯥꯏꯅ ꯇꯧꯋꯦ ꯀꯅꯥꯅ ꯀꯥꯈ꯭ꯔꯦꯗꯣ
ꯐꯔꯤꯁꯇꯒꯤ
ꯎꯝ
ꯎ ꯀꯅꯥ ꯀꯅꯥ ꯁꯞꯄꯣꯔꯠ ꯇꯧꯒꯦ ꯃꯦꯁꯤ ꯇꯧꯕ꯭ꯔꯣ ꯔꯣꯅꯥꯜꯗꯣ ꯇꯧꯕ꯭ꯔꯣ
ꯍꯅꯗꯣ
ꯍꯥꯏ ꯎꯝ ꯃꯥꯁꯦ ꯍꯟꯗꯛꯇꯤ ꯌꯥꯗ꯭ꯔꯦꯗ
ꯎꯝ ꯑꯗꯨꯝ ꯈꯪꯝ ꯄꯥꯝꯃꯣ ꯀ
ꯎꯝ ꯃꯤ ꯌꯥꯝꯕꯨꯗꯤ ꯄꯥꯝꯅꯕꯅꯦ
ꯎꯝ
ꯏꯁꯤ ꯅꯅꯥꯎ ꯀꯌꯥꯁꯨꯨꯒꯌꯥ
ꯑꯩꯈꯣꯏ ꯑꯅꯤꯅꯦ ꯑ ꯑꯩꯅ ꯑꯍꯜ
ꯎꯝ
ꯅꯪꯗꯤꯦ ꯅꯪꯗꯦ
ꯑꯩꯈꯣꯏꯗꯤ ꯃꯔꯤ ꯁꯨꯏ
ꯑꯣ ꯅꯅ ꯀꯌꯥꯁꯨꯕ
ꯑꯩꯅ ꯑꯔꯣꯏꯕ
ꯑꯔꯣꯏꯕ ꯑꯣ ꯅꯨꯄꯥ ꯀꯌꯥꯅꯣ ꯅꯨꯄꯤꯅ ꯀꯌꯥꯅꯣ
ꯅꯨꯄꯤ ꯑꯍꯨꯝ ꯅꯨꯄꯥ ꯑꯃ
ꯑꯣ ꯍ ꯑꯗꯨꯗꯤ ꯃꯇꯣ ꯉꯥꯏꯔꯦ ꯅꯨꯄꯥꯗꯤ
ꯑꯥ ꯇꯣ
ꯃꯇꯝꯗ ꯌꯥꯁꯦ ꯌꯥꯝ ꯂꯨꯗꯤ ꯇꯧꯅꯔꯕꯅꯦ
ꯪ ꯇ ꯇꯦ
ꯎꯝ ꯑꯩꯈꯣꯏꯒꯤꯕꯨꯗꯤ ꯅꯨꯄꯥ ꯉꯥꯛꯇꯅꯦ
ꯑꯣ
ꯑꯣ ꯃꯥꯅ ꯀꯌꯥ ꯁꯨꯕ ꯑꯣꯏꯗꯣꯏꯅꯣ ꯅꯨꯄꯥꯁꯤꯅ
ꯑꯍꯨꯝ ꯁꯨꯕ ꯑꯣꯏꯖꯕ ꯑꯩꯒꯤ ꯏꯊꯛ ꯑꯣꯏꯖꯕ ꯑꯩ ꯍ ꯑ
ꯃꯣꯏꯗꯤ ꯊꯕꯛ ꯂꯣꯏ ꯇꯧꯅꯔꯝꯃꯅꯤ ꯑꯗꯨꯗꯤ
ꯇꯧꯗ꯭ꯔꯤꯗ ꯑꯩꯈꯣꯏ ꯑꯈꯣꯏꯒꯤꯦ ꯑ ꯍꯣꯏꯒꯦ ꯍꯜꯂꯣ ꯌꯥꯔ
ꯑꯩꯇꯔꯇ ꯀꯦ ꯇꯅꯤ ꯔ ꯆꯄ ꯀꯩ ꯐꯪ ꯋꯥꯔ ꯄꯑ ꯈꯔ ꯇꯣ ꯅ ꯎ ꯀꯥꯟꯗ